ꯍꯜꯂꯣ
ꯇꯥꯕ꯭ꯔꯣ
ꯇꯥꯏꯌꯦ ꯇꯥꯔꯕꯣ
ꯌꯥꯝ ꯇꯞꯅ ꯇꯥꯏꯌꯦ ꯑꯣ ꯇꯥꯔꯦ ꯇꯥꯔꯦ ꯈꯪꯗꯦ ꯀꯩꯗꯧꯔꯤꯒꯦ
ꯂꯩꯔꯝꯃꯤꯅꯦ
ꯑꯣ ꯍꯧꯖꯤꯛꯇ ꯃꯩ ꯂꯥꯛꯑꯝꯕꯅꯦ ꯑꯃꯨꯛ ꯃꯨꯠꯈ꯭ꯔꯦ ꯑꯃꯨꯛ ꯃꯩ ꯃꯨꯠꯄꯁꯦ ꯀꯣꯛꯀ ꯉꯥꯎꯋꯦꯃꯤ ꯇ
ꯃꯨꯠꯈ꯭ꯔꯕ ꯃꯩꯁꯦ ꯉꯁꯤꯁꯦ ꯌꯥꯝ ꯅꯨꯡꯉꯥꯏꯇꯦ ꯀꯩ ꯂꯝ ꯁꯦꯝꯖꯥꯠꯅꯣ
ꯈꯪꯗꯤꯌꯦ
ꯅꯨꯡꯉꯥꯏꯇꯦꯗ ꯃꯩꯁꯦ ꯌꯥꯝꯅ ꯅꯨꯡꯊꯤꯟꯗ ꯃꯨꯠꯄꯗꯨꯗꯤ ꯈꯔ ꯐꯩ ꯅꯨꯡꯗꯥꯡ ꯑꯩ ꯇꯨꯏꯁꯟ ꯁꯨꯝ ꯇꯧꯔꯝꯕꯅꯤꯗ
ꯑꯣ ꯅꯨꯡꯗꯥꯡꯗ ꯃꯨꯠꯄꯁꯦ ꯌꯥꯝ ꯅꯨꯡꯉꯥꯏꯇꯦꯀꯣ
ꯅꯨꯡꯗꯥꯡꯗ ꯃꯨꯠꯄꯁꯤ ꯅꯨꯡꯉꯥꯏꯇꯦ ꯅꯨꯡꯊꯤꯟꯗꯅ ꯍꯥꯏ ꯍꯥꯏꯅ ꯍꯣꯏ ꯃꯩ ꯌꯥꯎꯗꯕ ꯈꯣꯠꯇꯕ ꯁꯥꯕꯩꯗꯤ ꯀꯩꯅꯣ ꯇꯧꯕ ꯊꯕꯛ ꯏꯟꯈꯥꯡ ꯇꯧꯅꯔꯛꯄ ꯃꯇꯝꯅꯤꯅ ꯕꯦꯔꯥ ꯀꯥꯔꯦ ꯌꯥꯝꯅ
ꯑꯥ ꯅꯨꯡꯗꯥꯡꯗꯤ ꯀꯩ ꯏꯟꯖꯥꯡ ꯊꯣꯡꯗꯣꯔꯒꯦ
ꯅꯨꯡꯗꯥꯡꯁꯦ ꯁꯧꯒ꯭ꯔꯤ ꯊꯣꯡꯖꯤꯜꯂꯒꯦꯅ ꯇꯧꯔꯤꯌꯦ ꯅꯣꯏꯒꯤꯗꯤ
ꯑꯩꯈꯣꯏꯗꯤ ꯃꯥꯏꯔꯦꯟ ꯊꯣꯡꯒꯦ ꯃꯥꯏꯔꯦꯟ ꯑꯃ ꯊꯣꯡꯉꯒ ꯑꯩꯈꯣꯏ ꯈꯥꯃꯦꯟ ꯀꯔꯣꯔꯠ ꯑꯈꯥꯕꯤꯗꯣ
ꯑꯗꯨ ꯑꯃ ꯀꯪꯍꯧ ꯉꯧꯒꯦ ꯑꯁ ꯊꯦꯟꯂꯥꯡꯗꯣꯔꯦꯗ ꯅꯣꯏꯗ ꯄꯥꯜꯂꯤꯔꯣ ꯀꯥꯏꯗꯒꯤꯅꯣ
ꯎꯝ ꯕꯖꯥꯔꯗꯩ ꯂꯩꯔꯛꯄꯅꯦ ꯑꯩꯈꯣꯏ ꯕꯕꯥꯅ
ꯑꯣ ꯃꯌꯥꯡ ꯇꯣꯟ ꯍꯧꯗ꯭ꯔꯣ ꯅꯣꯏꯒꯤ
ꯃꯌꯥꯝ ꯇꯣꯟꯅꯥ ꯍꯧꯗꯤꯌꯦ ꯅꯣꯏꯗꯤ ꯍꯧꯕ꯭ꯔꯥ
ꯑꯩꯈꯣꯏ ꯍꯧꯗꯦ ꯑꯩꯈꯣꯏꯗꯤ ꯀꯔꯤꯝꯇ ꯍꯧꯗꯦꯗ
ꯎꯝ ꯁꯤ ꯌꯥꯝ ꯁꯥꯏꯌꯦꯀꯣ ꯍꯟꯗꯛꯁꯦ
ꯑꯥ ꯅꯣꯡꯖꯨ ꯃꯪꯉꯒ ꯑꯣꯜꯆꯥꯛ ꯆꯥꯛꯄ ꯍꯥꯏꯗꯨꯅꯤ
ꯃꯤ ꯂꯈꯣꯏꯒꯤ ꯏꯁ
ꯑꯈꯣꯏꯒꯤ ꯏꯆꯦ ꯑꯃꯗꯤ ꯃꯤ ꯊꯔꯣꯏ ꯆꯥꯕꯒ ꯆꯠꯊꯒ꯭ꯔꯦꯌꯦ ꯑꯥ ꯆꯠꯈ꯭ꯔꯦ ꯍꯜꯂꯛꯈ꯭ꯔꯦ
ꯍꯜꯂꯛꯈ꯭ꯔꯦ ꯑꯣ
ꯅꯣꯏꯖꯨ ꯆꯠꯂꯣ ꯈꯪꯗꯦ ꯃꯃꯤꯡ ꯌꯥꯝ ꯂꯩꯕ ꯃꯥ ꯑꯗꯨꯝ ꯃꯤ ꯃꯌꯥꯝ ꯆꯠꯅꯕ ꯃꯥꯜꯂꯦ
ꯑꯣ ꯍꯥꯎꯔꯝꯗꯧ ꯃꯥꯜꯂꯦ ꯁꯨꯝ ꯃꯤ ꯎꯁꯨ ꯎꯝ ꯐꯣꯟꯗꯒ ꯎꯕꯗꯗꯤ ꯃꯤ ꯃꯌꯥꯝ ꯌꯥꯝꯃꯤꯗꯅ
ꯎꯝ
ꯈꯪꯗꯦꯅ ꯇꯧꯔꯤꯖꯦ ꯊꯔꯣꯏ ꯊꯣꯡꯕꯁꯤꯖꯨ ꯍꯥꯎꯕꯅꯤꯕꯣ
ꯍꯥꯎꯕꯅꯦ ꯍꯥꯎꯕꯅꯦ ꯍꯥꯎꯅ ꯊꯣꯡꯉꯗꯤ
ꯐꯨꯠꯇꯣꯛꯑꯒꯅꯦ ꯂꯧꯊꯣꯛꯑꯒ ꯀꯥꯡꯒꯧ ꯆꯥꯕꯖꯦ ꯌꯥꯝ ꯍꯥꯎꯕꯅꯦꯕ
ꯕꯣꯔꯥꯖꯨ ꯍꯥꯎꯕꯅꯦ ꯕꯣꯔꯥ ꯇꯧꯕꯁꯨ
ꯑꯩ ꯕꯣꯔꯥꯗꯤ ꯑꯝꯇ ꯆꯥꯗ꯭ꯔꯤꯌꯦ ꯅꯪ ꯆꯥꯔꯕꯣ ꯑꯣ ꯑꯩꯗꯤ ꯆꯥꯗ꯭ꯔꯤ ꯕꯣꯔꯥꯗꯤ
ꯀꯩꯅꯣ ꯇꯥꯏꯞꯇ ꯑꯗꯨꯝ ꯀꯣꯊꯣꯛꯑꯦꯗꯅ ꯑꯗꯨꯒ ꯀꯩꯅꯣ ꯇꯧꯗꯨꯏꯕ
ꯑꯗꯨꯝ ꯕꯦꯁꯣꯟ ꯀꯩꯅꯣ ꯑꯇꯩ ꯍꯧꯕꯗꯣ ꯑꯗꯨꯒꯤ ꯇꯥꯏꯞꯇ ꯑꯗꯨꯝ ꯆꯞ ꯃꯥꯟꯅ ꯍꯧꯕꯅꯤ
ꯑꯣ ꯑꯗꯨꯒ ꯑꯈꯣꯏꯒꯤ ꯊ ꯊꯔꯣꯏꯖꯦ ꯐꯨꯠꯇꯕꯤꯗ ꯑꯈꯣꯏꯒꯤ ꯀꯥ ꯑꯈꯣꯏ ꯕꯥꯔꯃꯥꯁꯤꯀꯥ ꯈꯥꯃꯦꯟꯗꯣ ꯑꯗꯨꯒꯅꯦ ꯆꯣꯠ ꯆꯣꯠ ꯂꯥꯎꯔ ꯉꯧꯕꯖꯨ ꯍꯥꯎꯋꯤꯕꯣ ꯃꯀꯨ ꯌꯥꯎꯔꯒ ꯗꯣ ꯉꯧꯗꯣꯏꯅꯦꯕꯀꯣ ꯐꯨꯠꯇꯕꯤꯗ ꯉꯧꯗꯨꯏꯕ ꯍꯥꯟꯅ ꯊꯔꯣꯏꯖꯤ ꯊꯥꯎꯗ ꯉꯧꯔꯦꯗꯅ
ꯑꯥ
ꯑꯗꯨꯒꯅꯦ ꯕꯥ ꯊꯔꯣꯏꯖꯤ ꯃꯨꯜꯂꯦ ꯍꯥꯏꯔꯀꯥꯟꯗꯅꯦ ꯑꯈꯣꯏ ꯕꯥꯔꯃꯥꯁꯤꯀꯥ ꯈꯥꯃꯦꯟꯖꯦ ꯍꯥꯞꯆꯤꯟꯗꯨꯏꯅꯦꯕ ꯑꯗꯨꯒ ꯑꯈꯣꯏ ꯆꯣꯠ ꯆꯣꯠ ꯂꯥꯎꯉꯩ ꯉꯧꯔꯒꯅꯦ ꯈꯨꯍꯥꯎ ꯑꯃ ꯅ ꯆꯥꯗ꯭ꯔꯤꯕꯣ ꯑꯗꯨꯗꯣ ꯑꯝ
ꯆꯥꯗ꯭ꯔꯤꯅꯦ ꯅꯣꯏ ꯃꯊꯪ ꯇꯧꯔꯗꯤ ꯈꯔ ꯈꯥꯛꯑꯝꯃꯣ ꯑꯗꯣ ꯍꯥꯏꯔꯛꯑꯣ ꯆꯥꯒꯦ ꯈꯤꯇ
ꯍꯣ ꯍꯣꯏ ꯑꯩꯖꯨꯅꯦ ꯑꯍꯥ ꯑꯩ ꯑꯅꯤꯔꯛꯇꯤ ꯆꯥꯔꯦ ꯑꯈꯣꯏ ꯁꯤ ꯏꯆꯦꯗꯣ ꯃꯥꯅ ꯉꯧꯕꯅꯦꯕ ꯍꯥꯎꯋꯦ ꯌꯥꯝꯅ ꯅꯈꯣꯏꯒꯤ ꯀꯥꯡꯒꯧ ꯉꯧꯕꯅ ꯑꯃꯨꯛ ꯑꯩꯈꯣꯏꯗꯤ ꯃ ꯃꯇꯣꯡꯗꯣ ꯂꯧꯊꯣꯛꯑ ꯉꯧꯗ꯭ꯔꯥ
ꯑꯥ
ꯑꯗꯣ ꯑꯩꯈꯣꯏꯒꯤꯅ ꯑꯃꯨꯛ ꯃꯇꯣꯟ ꯂꯧꯊꯣꯛꯇꯕꯤꯗ ꯃꯁꯥ ꯌꯥꯎꯔꯒꯅꯦ ꯎꯝ ꯑꯩꯈꯣꯏꯒꯤ ꯊꯥꯎ ꯉꯧꯁꯟꯕꯗꯨꯗ ꯅꯦ ꯊꯔꯣꯏꯖꯦ ꯍꯥꯞꯆꯤꯟꯗꯨꯏꯅꯦꯕ ꯊꯥꯎ ꯍꯥꯞꯆꯜꯂꯕ ꯊꯥꯎ ꯆꯜꯂꯕ ꯃꯇꯨꯡꯗ ꯉꯧꯕ ꯌꯥꯕ ꯉꯧꯔꯦꯗꯅ ꯑꯩꯈꯣꯏꯒꯤ ꯀꯥꯡꯒꯧ ꯉꯧꯕꯩ ꯇꯥꯏꯞꯇ ꯑꯗꯨꯝ ꯉꯧꯗꯣꯏꯅꯦꯕ ꯊꯥꯔꯣꯏꯖꯦ ꯑꯍꯤꯡꯕꯖꯦ ꯑꯗꯨꯒ ꯑꯗꯨꯒꯤꯗꯣ ꯑꯣꯏꯁꯜꯂꯦ ꯃꯍꯤꯖꯦ ꯑꯣꯏꯁꯜꯂꯛꯑꯦ ꯍꯥꯏꯔꯀꯥꯟꯗꯅꯦ ꯈꯥꯃꯦꯟꯖꯦ ꯍꯥꯞꯆꯤꯟꯗꯨꯏꯕ
ꯑꯗꯨꯗꯤ ꯀꯩꯅꯣ ꯇꯧꯗ꯭ꯔꯣ ꯎꯝ ꯃꯅꯨꯡꯗꯣ ꯆꯣꯠ ꯆꯣꯠ ꯂꯥꯎꯁꯟꯕ꯭ꯔꯣ ꯀꯃꯥꯏꯟ ꯇꯧꯒꯦ
ꯂꯥꯎꯗꯤꯌꯦ ꯎꯏ ꯎꯏ ꯂꯥꯎꯋꯦ ꯍꯥꯏꯕ
ꯑꯝꯇꯕꯨ ꯇꯦꯁ ꯇꯧꯅꯤꯡꯉꯤꯅꯦ
ꯑꯥ ꯑꯩꯈꯣꯏ ꯉꯧꯔꯀꯥꯟꯗ ꯄꯤꯔꯛꯀꯦ
ꯄꯤꯔꯣ
ꯑꯥꯎ ꯊꯔꯣꯏ ꯑꯝꯇ ꯐꯥꯔꯨꯈꯤꯒꯦ ꯊꯔꯣꯏꯁꯦ ꯑꯩꯈꯣꯏꯒꯤ ꯑꯩꯈꯣꯏ ꯄꯨꯈ꯭ꯔꯤ ꯆꯧꯗꯁꯨ ꯊꯔꯣꯏ ꯌꯥꯝ ꯇꯥꯏ ꯍꯥꯏꯌꯦꯕꯀꯣ
ꯎꯝ ꯇꯥꯏ ꯃꯣꯏꯒꯤ ꯃꯅꯤꯡꯒꯤ ꯃꯤ ꯑꯃ ꯀꯩꯅꯣꯗꯣ ꯃꯣꯏꯗꯤꯅꯦ ꯃꯃꯥꯡ ꯆꯥ ꯍꯣꯏ ꯇꯧꯔꯒ ꯔꯥꯎꯟꯗꯣ ꯆꯠꯂꯦꯕ ꯔꯥꯎꯟꯗꯣ ꯑꯃꯨꯛꯇꯪ ꯆꯠꯂꯦ ꯑꯗꯨꯒ ꯈꯥꯎ ꯇꯪꯈꯥꯏ ꯑꯃ ꯄꯨꯔ ꯆꯪꯒꯤꯌ
ꯑꯗꯨꯅ ꯍꯥꯏꯖꯦ ꯑꯗꯨꯗꯩ ꯈꯨꯂꯛ
ꯎꯝ
ꯇꯥꯕꯗꯗꯤ ꯑꯩꯈꯣꯏꯒꯤ ꯃꯅꯨꯡꯗꯣ ꯂꯣꯛ ꯂꯣꯛ ꯂꯥꯎꯒꯗꯧꯕ ꯃꯥꯟꯗ ꯃꯨꯜꯂꯣꯏꯗꯕꯒ ꯃꯥꯟ
ꯃꯥꯜꯂꯦꯕ ꯀ ꯍꯥꯏꯗꯤ ꯑꯗꯨ ꯉꯥꯛꯇ ꯍꯥꯟꯅ ꯉꯧꯗꯝꯅꯤꯅ ꯀꯩꯅꯣ ꯍꯥꯟꯅ ꯉꯧ ꯀꯩꯅꯣ ꯇꯧꯕꯅꯤꯅꯀꯣ ꯐꯨꯠꯁꯨ ꯐꯨꯠꯇꯣꯛꯇ꯭ꯔꯦ ꯉꯧꯁꯨ ꯉꯧꯊꯣꯛꯇ꯭ꯔꯦ
ꯍꯣꯏ ꯑꯗꯨ ꯁꯨꯃꯥꯏ ꯇꯧꯗꯣꯏꯅꯦꯕ ꯑꯥ ꯉꯧꯕꯁꯦ ꯀꯡꯅ ꯉꯧꯔꯛꯀꯗꯣꯏꯅꯦ ꯃꯍꯤꯁꯦ ꯊꯣꯛꯂꯛ
ꯑꯥ ꯃꯍꯤꯁꯦ ꯊꯣꯛꯂꯛꯑꯕ ꯃꯇꯨꯡꯗꯅꯦ ꯑ ꯉꯧ ꯀꯡꯅꯕ ꯉꯧꯗꯣꯏꯅꯦꯕ ꯑꯣ ꯑꯗꯨꯒ ꯃꯠ ꯆꯜꯗꯣ ꯑꯃꯨꯛ ꯍꯥꯞꯆꯟꯗꯨꯏꯕ ꯍꯥꯏꯗꯤ ꯅꯣꯏꯒꯤ ꯈꯥꯃꯦꯟ ꯀꯔꯤ ꯀꯔꯥ ꯃꯆꯜꯗꯣ ꯑꯃꯨꯛ ꯀꯣꯟꯅ ꯍꯥꯞ ꯇꯣꯏꯔꯕ
ꯀꯣꯟꯅ ꯍꯥꯞꯇꯣꯏꯅꯦꯕ ꯀ ꯈ ꯀꯩꯅꯣꯁꯦ ꯊꯔꯣꯏꯁꯦ ꯍꯥꯟꯅ ꯃꯨꯟꯅ ꯉꯧꯗꯣꯏꯅꯦꯕ ꯎꯝ
ꯑꯁ ꯃꯈꯟ ꯃꯈꯟꯅꯤꯅꯦ ꯑꯗꯒꯤ ꯊꯔꯣꯏꯁꯦ ꯃꯤ ꯀꯩꯅꯣꯒꯁꯨ ꯇꯧ
ꯑ ꯌꯦ
ꯕꯧꯁꯨ ꯆꯥꯅꯩꯌꯦ ꯊꯔꯣꯏꯁꯦ ꯏꯔꯣꯝꯕꯗꯁꯨ ꯍꯥꯞꯅꯩ ꯃꯤ ꯀꯩꯅꯣꯗ ꯍꯥꯏ ꯑꯩꯈꯣꯏ ꯆꯩꯔꯥꯎꯕꯒꯤ ꯆꯥꯛ ꯊꯥꯗꯣꯛꯄꯒꯤꯗꯣ ꯍꯥ ꯑꯗꯨꯒꯤꯗꯨꯗ ꯃꯤ ꯊꯔꯣꯏ ꯃꯤ ꯑꯩꯈꯣꯏꯒꯤ ꯂꯥꯏ ꯊꯔꯣꯏꯒ ꯍꯥꯞꯅꯔꯒ ꯏꯔꯣꯟꯅꯩꯗꯨꯗꯤ ꯑꯥꯎ ꯑꯗꯣ ꯑꯗꯥꯏ ꯊꯑꯣꯏꯅꯃꯛꯀꯤꯗꯤ ꯆꯥꯗ꯭ꯔꯤ ꯑꯗꯣ
ꯑꯧ
ꯇꯧꯖꯥꯠꯅꯣ ꯈꯪꯗꯦ ꯅꯣꯏ ꯆꯥꯔꯕꯣ
ꯏꯔꯣꯟꯕ
ꯏꯔꯣꯝꯕꯗꯨꯔ ꯍꯥꯏꯁꯦ
ꯆꯥꯔꯦ ꯏꯔꯣꯝꯕꯗꯨꯕꯨꯗꯤ ꯁꯨꯃꯥꯏꯅ ꯇꯧꯕ ꯏꯔꯣꯝꯕꯗꯨ ꯐꯨꯠꯂꯦꯗꯅ ꯄꯣꯠꯁꯦ ꯍꯥꯟꯅ ꯑꯩꯈꯣꯏꯒꯤ ꯊꯔꯣꯏ ꯊꯣꯡꯕꯩ ꯇꯥꯏꯞꯇ ꯍꯥꯟꯅ ꯂꯣꯏ ꯐꯨꯠꯇꯣꯛꯇꯣꯏꯅꯦꯕ
ꯑꯗꯨꯒ ꯑ ꯑꯩꯈꯣꯏꯅ ꯊꯥꯎ ꯉꯧꯗꯕ ꯋꯥꯅꯤꯗ ꯏꯔꯣꯟꯕꯗ ꯍꯥꯞꯄ
ꯏꯔꯣꯝꯕ ꯑꯗꯨꯗ ꯑꯗꯨꯝ ꯇꯛꯁ ꯇꯛꯁ ꯍꯥꯞꯆꯤꯟꯗꯣꯏꯕ ꯑꯗꯨ ꯃꯅꯨꯡꯗꯨ ꯆꯣꯠ ꯆꯣꯠ ꯂꯥꯎꯗꯕ꯭ꯔꯣ ꯑꯗꯨꯗꯤ
ꯂꯥꯎꯗꯦ ꯂꯥꯎꯔꯣꯏꯗꯣꯏꯅꯦ ꯉꯧꯗꯣꯏꯅꯦ ꯑꯩꯈꯣꯏꯒꯤ ꯑꯩꯈꯣꯏꯒꯤ
ꯒ ꯑꯃꯨꯛꯀꯁꯨ ꯉꯧꯗꯣꯏꯕ
ꯑ ꯉꯧꯈꯤꯗꯣꯏꯕ ꯉꯧꯔ ꯃꯇꯨꯡꯗꯅꯦ ꯏꯔꯣꯜꯂꯕ ꯃꯇꯨꯡꯗ ꯑꯃꯨꯛ ꯍꯥꯞꯆꯟꯗꯣꯏꯕ ꯑꯗꯨꯗꯒꯤꯗꯤ ꯑꯩꯈꯣꯏ ꯊꯥꯎ ꯉꯧꯗꯕꯤꯗ ꯏꯔꯣꯟꯕꯗꯣ ꯆꯨꯝꯅ ꯑꯗ ꯂꯣꯏꯁꯤꯟꯕꯩ ꯋꯥꯅꯤꯗ
ꯑꯣ ꯃꯈꯜ ꯃꯈꯜꯅꯤꯅꯦ ꯆꯤꯟꯖꯥꯛ ꯁꯦ ꯌꯦꯡꯎꯅꯦ ꯑꯃ ꯃꯈꯜ ꯑꯃꯈꯛꯁꯤꯗ ꯇꯣꯉꯥꯟ ꯇꯣꯉꯥꯟꯕ ꯃꯑꯣꯡꯗ ꯊꯣꯡꯕ ꯌꯥꯏꯅꯦꯕ
ꯍꯣꯏ
ꯑꯃꯔꯣꯝꯗꯗꯤ ꯑꯩꯈꯣꯏ ꯃꯩꯇꯩꯒꯤ ꯆꯤꯟꯖꯥꯛꯁꯦ ꯄꯨꯛꯅꯤꯡꯅꯦ ꯑꯃ ꯑꯃꯨꯛ ꯂꯣꯏ ꯌꯥꯏꯀꯣ ꯃꯥꯅꯦ ꯃꯌꯥꯟ ꯃꯌꯥꯟ ꯑꯗꯨꯅꯕꯨ ꯏꯇꯩ ꯇꯩ ꯑꯅ ꯃꯩꯇꯩ ꯍꯥꯏꯑꯗꯣ
ꯍꯣꯏ ꯑꯩ ꯀꯣꯀ ꯌꯥꯝ ꯉꯥꯎꯋꯤ
ꯅꯪꯁꯨ ꯉꯥꯎꯕ꯭ꯔꯥ ꯑꯩ ꯑꯗꯨꯝ ꯇꯥꯕꯗ ꯉꯥꯎꯔꯦ ꯅꯣꯏ ꯌꯥꯝ ꯂꯥꯡꯉꯦ
ꯑꯗꯨꯅꯦ ꯍꯥꯏꯁꯦ ꯅꯨꯨꯃꯤꯟꯅꯗ ꯑꯩ ꯆꯥꯛ
ꯑꯩ ꯑꯩ ꯆꯥꯛꯁꯪꯗ ꯂꯩꯕꯕꯨ ꯉꯝꯗ꯭ꯔꯦ ꯍꯥꯏꯕ ꯎꯝ ꯑꯗꯨꯅꯦ ꯌꯨꯝꯗ ꯂꯩꯔꯗꯤꯅꯦ ꯋꯥꯔꯤꯁꯦ ꯁꯥꯟꯅꯐꯝ ꯈꯪꯗꯕꯅꯦꯕ ꯑꯗꯨꯏꯅꯦꯕ ꯑꯩꯈꯣꯏꯅ ꯍꯦꯛ ꯂꯝꯕꯤꯗ ꯊꯣꯛꯂꯛꯏꯗꯣ ꯍꯣꯏ ꯍꯥꯏꯗꯤ ꯑꯩꯈꯣꯏ ꯁꯤ ꯀꯩꯅꯣ ꯇꯧ ꯑꯩꯈꯣꯏꯅ ꯀꯩꯅꯣ ꯇꯧꯔꯦꯅ ꯅ ꯍꯦꯛꯇ ꯂꯥꯡꯂꯨ ꯅꯣꯏ ꯍꯥꯏꯕꯁꯨ ꯌꯥꯕ ꯅꯠꯇꯦ
ꯍꯣꯏ ꯑꯗꯨꯅꯦ ꯑꯩ ꯍꯪꯒꯠ ꯍꯟꯗ ꯆꯦꯟ ꯂꯩꯔꯤꯁꯦ ꯀꯔꯣꯝ ꯅꯥꯀꯟꯗ ꯆꯦꯟꯗꯣꯏꯅꯣ ꯑꯩ ꯈꯪꯗ꯭ꯔꯦꯕ
ꯆꯥꯛ ꯊꯣꯡ ꯍꯧꯔꯕ ꯅꯣꯏ ꯆꯥꯛ ꯊꯣꯡꯒꯦꯅ ꯆꯪꯕꯒꯅꯦ ꯃꯩ ꯃꯨꯠꯈ꯭ꯔꯤꯁꯦ ꯑꯁ ꯃꯩꯁꯦ ꯀꯝꯄ꯭ꯂꯦꯟ ꯈꯔ ꯇꯧꯗ꯭ꯔꯗꯤ ꯌꯥꯔꯔꯣꯏꯗ
ꯌꯥꯔꯣꯏ ꯌꯥꯔꯣꯏ
ꯀꯃꯥꯏꯅ ꯇꯧꯕꯅꯣ ꯈꯪꯗꯦ ꯑꯁ ꯉꯔꯥꯡ ꯍꯌꯦꯡ ꯑꯌꯨꯛ ꯐꯣꯟ ꯇꯧꯔꯛꯑꯣ ꯑꯩꯗꯤ ꯉꯔꯥꯡ ꯉꯁꯥꯏꯗꯣ ꯉꯔꯥꯡ ꯕꯣꯜ ꯌꯦꯡꯉꯦ ꯕꯣꯜꯗꯣ ꯄꯨꯡ ꯑꯍꯨꯝ ꯃꯈꯥꯏ ꯇꯥꯔꯦ ꯇꯨꯝꯕ ꯑꯗ ꯍꯧꯒꯠꯄꯗꯣ ꯊꯦꯡꯉꯕ ꯑꯗꯨꯏ ꯅꯣꯏ ꯕꯣꯜꯒ ꯌꯦꯡꯗ꯭ꯔꯣ
ꯏꯁ ꯕꯣꯜꯒ ꯌꯦꯡꯗꯦꯗ ꯑꯩꯈꯣꯏꯗꯤ ꯑꯗꯨꯝ ꯊꯕꯛꯁꯦ ꯋꯥꯅ ꯍꯜꯂꯛꯄꯅꯤꯅꯅꯦ
ꯊꯣꯛꯄꯅꯤꯅꯅꯦ ꯄꯨꯡ ꯇꯥꯈꯤꯕ ꯑꯗꯨꯝ ꯈꯪꯍꯧꯗꯦ ꯑꯗꯨꯝ ꯇꯨꯝꯈꯤꯕꯅ ꯍꯥꯜꯂꯦꯕ
ꯑꯩꯈꯣꯏꯗꯤ ꯍꯧꯖꯤꯛꯇꯤ ꯃꯣꯟꯒ ꯀꯣꯛꯀ ꯁꯝꯅꯕ ꯌꯥꯗ꯭ꯔꯦꯕ ꯇꯨꯝꯦꯕ ꯊꯕꯛ ꯋꯥꯔꯨꯕꯩꯅꯤꯅꯦ ꯑꯗꯨꯕꯨꯗꯤ
ꯍꯣꯏ ꯑꯥꯗ ꯑꯉꯥꯡ ꯀꯌꯥꯅꯣ ꯑꯩꯅ ꯁꯦꯟꯅꯔꯨꯏꯁꯦ ꯑꯉꯥꯡ ꯇꯔꯥꯉꯥ ꯇꯔꯥ ꯇꯨꯛꯇꯨ ꯁꯦꯟꯅꯔꯅꯤ ꯑꯗꯨ ꯍꯜꯂꯛꯄꯒ ꯑꯩꯈꯣꯏꯗꯤ ꯅꯨꯄꯤꯒꯤ ꯃꯊꯧꯁꯦ ꯇꯧꯗ ꯌꯥꯗꯕꯅꯤꯅ ꯍꯜꯂꯛꯄꯒ ꯑꯃꯨꯛ ꯇꯧꯕ ꯍꯧꯖꯤꯛ ꯊꯕꯛ ꯂꯣꯏꯔꯛꯇꯅ ꯑꯃꯨꯛ ꯆꯥꯛ ꯊꯣꯡꯅꯕꯅ ꯑꯩ ꯆꯥꯛꯈꯨꯝ ꯆꯪꯉꯛꯑꯦ
ꯃꯥꯅꯤ ꯆꯥꯛ ꯂꯣꯏꯔꯒ ꯑꯃꯨꯛ ꯃꯌꯥꯝ ꯆꯥꯔꯝꯕꯩꯗꯣ ꯑꯃꯨꯛ ꯂꯣꯏꯁꯤꯟꯅꯤ ꯑꯃꯨꯛ ꯐꯦꯡꯅꯤ ꯋꯥꯏꯔꯝ ꯇꯩꯅꯤꯗ ꯑꯃꯨꯛ ꯃꯇꯝꯁꯦ ꯄꯨꯡ ꯂꯣꯏ ꯂꯣꯏꯔꯅꯤ ꯅꯨꯡꯗꯥꯡ ꯇꯥꯔꯅꯤ ꯇꯨꯝꯕꯩ ꯃꯇꯝ ꯌꯧꯔꯅꯤ ꯅꯣꯡꯉꯥꯜꯂꯦ ꯊꯕꯛ ꯅꯨꯃꯤꯠ ꯇꯥꯔꯦ ꯊꯕꯛ ꯅꯨꯄꯤꯒꯤ ꯃꯊꯧꯁꯦ ꯑꯥ
ꯑꯗꯣ ꯃꯤ ꯅꯨꯄꯥꯗꯁꯨ ꯁꯨ ꯅꯨꯄꯤꯒꯤ ꯃꯇꯦꯡ ꯃꯌꯥꯝ ꯄꯥꯡꯕ ꯂꯩꯗ
ꯂꯩ ꯂꯩ ꯌꯥꯝ ꯂꯩ
ꯅꯣꯏ ꯗ ꯕꯨꯡꯅꯥꯎꯗꯤ ꯄꯥꯡꯗ꯭ꯔꯣ
ꯑ
ꯑꯈꯣꯏꯒꯤꯔꯣ ꯑꯥ
ꯄꯥꯡꯕꯁꯨ ꯌꯥꯎꯋ ꯄꯥꯡꯗꯕꯁꯨ ꯌꯥꯎꯋꯦ
ꯐꯩ ꯐꯩ ꯍꯥꯏꯗꯤ ꯃꯤ ꯊꯕꯛ ꯑꯩꯗꯤ ꯁꯧꯒ꯭ꯔꯤ ꯊꯣꯡꯖꯤꯜꯂꯅꯤꯑ ꯀꯥꯡꯉꯧ ꯑꯃ ꯉꯧ ꯊꯣꯛꯑꯅꯤ
ꯑꯣ ꯑꯣ ꯐꯔꯦ ꯐꯔꯦ ꯑꯗꯨ ꯇꯔꯗꯤꯅꯦ ꯑꯩꯁꯨꯅꯦ ꯆꯥꯛ ꯏꯁꯤꯡ ꯊꯣꯡꯗꯣꯛꯈꯤꯒꯦ ꯍꯣꯔꯦꯟꯅꯦ ꯑꯩ ꯇꯧꯔꯛꯀꯦꯀꯣ
ꯑꯣ ꯍꯣꯏ ꯍꯣꯏ ꯌꯥꯏꯌꯦ ꯌꯥꯏꯌꯦ ꯑꯗꯣ ꯉꯥꯏꯍꯥꯛꯇꯪꯗꯤ ꯌꯦꯡꯉꯣꯍꯦ ꯑꯦ ꯅꯪ ꯑꯃꯨꯛ ꯍꯦꯛ ꯇꯧꯔꯛꯑꯣ ꯉꯥꯛꯇꯪ ꯑꯩ ꯕꯦꯂꯦꯡꯁꯦ ꯍꯣꯔꯦꯟ ꯂꯣꯏꯈꯅꯤꯕ ꯍꯣ ꯑ ꯍꯣꯏ ꯍꯣꯏ ꯑ ꯊꯝꯃꯣ ꯊꯝꯃꯣ ꯑꯥ ꯅꯪ ꯊꯝꯃꯣꯗ ꯑꯗꯨꯝ
ꯍꯣꯏ ꯍꯣꯏ ꯊꯝꯃꯒꯦ ꯀꯣ ꯊꯝ ꯊꯝꯃꯕ